ꯆꯂꯕ꯭ꯔꯣ ꯕꯣꯟ ꯄꯥꯏꯗꯤ ꯄꯥꯏꯔꯦ ꯍꯦꯅꯥꯕ ꯄꯥꯏꯔꯛꯇꯧ ꯃꯥꯜꯂꯨꯗ꯭ꯔꯦ ꯅꯪ
ꯀꯩꯅꯣ
ꯕꯣꯟ ꯁꯥꯟꯅꯕ ꯋꯥꯔꯕꯣ
ꯅꯠꯇꯦ
ꯅꯣꯡꯃꯒꯤ ꯑꯅꯤ ꯑꯅꯤ ꯁꯥꯟꯅꯔꯗꯤ ꯌꯥꯔꯦꯗ
ꯂꯩꯇꯦ ꯌꯪꯈꯩꯁꯨ ꯇꯔꯥꯔꯀꯩꯅꯣꯝꯇ ꯎꯄꯨ ꯃꯈꯥꯂꯩꯕ꯭ꯔꯥ ꯌꯦꯡꯉꯣ
ꯅꯣꯡꯃꯩ ꯑꯅꯤꯅꯤ ꯁꯥꯅꯔꯗꯤ
ꯖꯄꯥꯟꯗ ꯍꯌꯦꯡ ꯇꯧꯁꯤꯜꯂꯨ ꯍꯌꯦꯡꯗꯩ ꯌꯥꯔꯅꯤ
ꯖꯄꯥꯟꯗꯣ ꯐꯣꯟ ꯇꯧꯒꯗꯕꯗ ꯌꯥꯝꯅ ꯗꯤꯃꯥꯟ ꯁꯥꯕ ꯁꯥꯎꯅꯤꯡꯉꯤꯅꯦ
ꯑꯅꯤꯅꯤ ꯇꯧꯔꯤꯁꯦ ꯏꯕꯥꯅꯤꯅ ꯇꯧꯔꯤꯁꯤ ꯑꯅꯤ ꯇꯧꯕꯒꯤ ꯃꯤꯅꯤꯠ ꯅꯤꯐꯨꯅꯦꯕꯀꯣ ꯍꯦꯟꯕꯅꯦꯕ ꯑꯗ ꯑꯩꯅ ꯑꯃꯨꯛ ꯇꯧꯅꯪꯅ ꯑꯃꯨꯛ ꯑꯩꯅ ꯍꯟꯖꯤꯟ ꯍꯟꯖꯤꯟꯅ ꯇꯧ ꯌꯥꯗꯕꯩꯅꯦꯕ ꯁꯨꯃꯥꯏ ꯍꯌꯦꯡꯁꯦ ꯍꯣꯏ ꯑꯗꯨꯕꯨꯗꯤ ꯗꯕꯟꯗ ꯐꯪꯅꯕ ꯑꯩꯅ ꯅꯪ ꯖꯄꯥꯟ ꯑꯝ ꯇꯧꯔꯣ ꯖꯄꯥꯟ ꯑꯩꯉꯣꯟꯗ ꯇꯧꯔꯣ ꯑꯩꯉꯣꯟꯗ ꯂꯣꯏꯔꯕ ꯖꯄꯥꯟ ꯇꯧꯔꯣ ꯖꯄꯥꯟꯗ ꯑꯣ ꯑꯗꯨꯅꯗꯤ
ꯍꯌꯦꯡ ꯍꯌꯦꯡꯗꯒꯤ ꯑꯗꯨꯝ ꯏꯕꯥꯅꯤ ꯑꯅꯤꯅꯤ ꯁꯥꯟꯅ ꯌꯥꯔꯦꯅꯦꯀꯣ ꯅꯣꯡ ꯅꯤꯅꯤꯗꯤ
ꯀꯩꯗꯧꯋꯤꯅꯣ
ꯌꯥꯝ ꯇꯞꯄꯤꯗ ꯅꯪ ꯈꯣꯟꯖꯦꯟꯗꯣ ꯍꯥꯎ ꯍꯥꯎ ꯍꯥꯎ ꯅꯪ ꯌꯥꯝ ꯂꯥꯡꯉꯦ
ꯊꯤꯒꯥꯡ ꯂꯥꯎ
ꯅꯪ ꯀꯩꯅꯣꯝ ꯑ ꯀ ꯀꯩ ꯄꯣꯠ ꯆꯩꯩ ꯈꯔ ꯀꯩꯅꯣ ꯇꯧꯕ꯭ꯔꯣ ꯍꯥꯥ
ꯏꯌꯥꯔꯄꯤꯁ ꯊꯤꯟꯗꯣꯏꯅꯦꯕ ꯃꯐꯝ ꯀꯥꯏ ꯌꯧꯔꯤꯒꯦ
ꯍꯥꯥ ꯀꯔꯤ ꯍꯥꯏꯅꯕꯗ ꯍꯥꯎ ꯅ ꯑꯔꯄꯤꯤꯁ ꯌꯥꯝ ꯅꯨꯡꯉꯥꯏꯇ꯭ꯔꯦꯕꯗ ꯂꯇꯥꯗ꯭ꯔꯣ ꯑꯩ ꯏꯌꯥꯔꯄꯤꯁꯇꯣ ꯌꯥꯗ꯭ꯔꯦ ꯌꯥꯔꯦ ꯌꯥꯔꯦ
ꯉꯥꯥꯏꯇ꯭ꯔꯒ ꯇꯧꯁꯤ ꯅꯣꯡꯃ ꯅꯤꯅꯤꯗ ꯌꯦꯡꯁꯤ ꯀꯩꯀꯥꯟ ꯂꯣꯛ ꯑꯥꯎ ꯇꯧꯔꯨꯕꯗ ꯇ꯭ꯔꯥꯟꯖꯦꯛꯁꯟ ꯇꯥꯛꯁ ꯇꯧꯈꯤꯕ ꯑꯗꯨ ꯃꯥꯡꯈ꯭ꯔꯦ
ꯅꯣꯏ ꯃꯥ ꯍꯣꯏ ꯂꯥꯛꯑꯕꯣ
ꯂꯥꯛꯇ꯭ꯔꯤ ꯍꯠ ꯄꯤꯔꯣꯅꯦ ꯁꯤꯠꯐꯥꯎ ꯄꯤꯔꯅꯦ ꯑꯩꯗꯤ ꯍꯥꯄꯛꯀꯅꯣ ꯍꯥꯏꯕꯅꯦ
ꯅꯪꯒꯤ ꯅꯝꯕꯔ ꯋꯥꯆꯞꯇ ꯄꯤꯔꯣ ꯀꯩꯅꯣ ꯍꯥ ꯑꯗꯨꯗꯤ ꯋꯥꯆꯞꯇ ꯄꯤꯕꯗꯨꯗꯤ ꯍꯥꯡꯇꯣꯛ ꯌꯥꯏ ꯀꯩꯅꯣ ꯅꯅꯤꯗꯣ ꯃꯌꯦꯛ ꯁꯦꯡꯗꯦ ꯅꯝꯕꯔ ꯅꯝꯕꯔ ꯀꯛꯈ꯭ꯔꯁꯨ ꯌꯥꯕꯅꯦ
ꯉꯖꯔꯒ ꯔ ꯅꯖꯔꯒ
ꯕ꯭ꯂꯣꯛ ꯂꯤꯁ ꯂꯤꯁ ꯕ꯭ꯂꯣꯛ ꯂꯤꯁ ꯍꯥꯏꯅ ꯂꯩꯕꯅꯤ
ꯆ ꯆꯕꯤꯦ
ꯁꯦꯠꯇꯤꯡ ꯂꯣꯝꯗ ꯆꯪꯉꯒ ꯊꯤꯌꯣ ꯁꯨꯝ ꯁꯦꯠꯇꯤꯡꯗ ꯆꯪꯉꯒ ꯕ꯭ꯂꯣꯛ ꯂꯤꯁ ꯀꯥꯏ ꯊꯣꯛꯄꯅꯦ ꯅꯪ ꯋꯥꯆꯞꯇ ꯍꯥꯟꯅ ꯕ꯭ꯂꯣꯛ ꯄꯤꯈꯤꯕ ꯅꯝꯕꯔꯗ ꯌꯥꯎꯗ꯭ꯔꯣ
ꯅꯪ ꯕꯣꯟ ꯕꯣꯟ ꯐꯣꯟꯗ ꯌꯦꯡꯗꯣꯏꯔꯣ
ꯅꯣꯏꯗꯥꯏ ꯃꯤ ꯄꯨꯟꯅ ꯄꯨꯟꯅ ꯌꯦꯡꯃꯤꯟꯅꯠꯗ꯭ꯔꯣ
ꯄꯨꯟꯅ ꯄꯨꯟꯅ ꯌꯦꯡꯃꯤꯟꯅꯕ ꯅꯨꯡꯉꯥꯏꯝ
ꯕꯗꯔ ꯅꯪ ꯀꯩꯅꯣꯗꯣ ꯅꯪꯒꯤ ꯏꯌꯥꯔꯄꯤꯁꯇꯣ ꯆꯦꯔꯦꯛ ꯆꯦꯔꯦꯛ ꯂꯥꯎꯋꯦꯕꯣ ꯌꯦꯄꯤꯁꯣ ꯌꯥꯗꯦ ꯀꯤꯔꯦꯛ ꯆꯦꯔꯦꯛ ꯆꯦꯔꯦꯛ ꯂꯥꯎꯋꯦꯕ ꯇꯥꯕ ꯌꯥꯗꯦ ꯊꯕꯛ ꯇꯩꯔꯣ
ꯑ
ꯍꯥ
ꯁꯟꯒꯤ ꯆꯕ
ꯑ ꯃꯔ ꯃꯥ ꯀ ꯃꯥ ꯑꯩ ꯑꯩ ꯊꯤꯒꯦ ꯑꯩ ꯊꯤꯒꯦ ꯆꯥꯛ ꯆ ꯍꯧꯖꯤꯛꯇ ꯆꯔꯋꯥꯟꯈꯤꯗꯨꯕꯨ ꯆ
ꯌꯧꯅꯦ ꯀꯦꯅꯦ
ꯍꯥꯥ
ꯐꯣꯟ ꯇꯧꯔ ꯍꯪꯑꯣ
ꯑꯣ ꯁꯤ ꯂꯣꯏꯔꯦ ꯁꯤ ꯂꯣꯏꯔꯒ ꯇꯧꯔꯣ ꯕ꯭ꯔꯗꯔ
ꯅꯠꯇꯦ ꯁꯣꯝ ꯅꯀꯟꯗꯅꯤ
ꯁꯤ ꯂꯣꯏꯔꯒ
ꯑꯁꯣꯝ ꯅꯥꯀꯟꯗ ꯅꯈꯣꯏ ꯃꯥꯅ ꯇꯧꯈ꯭ꯔꯕꯅꯤꯗ
ꯆꯥꯛ ꯂꯝꯗ꯭ꯔꯤꯕꯣ
ꯀꯨꯟ ꯂꯩꯕꯅꯤ ꯇꯣꯉꯥꯟꯅ
ꯆꯥꯛ ꯂꯥꯝꯗ꯭ꯔꯤꯕ
ꯑꯩꯔꯣ ꯂꯥꯃꯤꯅ ꯋꯥꯏꯅ ꯋꯥꯔꯤ ꯁꯥꯁꯤ ꯑꯃꯨꯛ ꯃꯥꯜꯂꯦ
ꯊꯕꯛ ꯇꯧꯔꯨꯕꯅꯤ ꯂꯣꯏꯗꯧꯔꯦ ꯂꯣꯏꯗꯧꯔꯦ ꯂꯛꯑꯣ
ꯁꯤꯇ
ꯍꯥꯎ
ꯕꯤꯇꯥꯔ
ꯍꯥꯎ ꯇꯥꯏ
ꯍ
ꯇꯥꯏ ꯇꯥꯏ ꯇꯥꯏ
ꯃꯤꯇꯥ
ꯇꯗ꯭ꯔꯣ ꯇꯥꯏꯍꯏꯕ
ꯌꯥꯗꯦ ꯌꯥꯗꯦ ꯆꯞ ꯃꯟꯅꯩ ꯑꯃꯁꯤꯁꯨ ꯌꯥꯗꯦ
ꯏꯌꯥꯔꯄꯤꯤꯁꯇꯣ ꯌꯥꯗ꯭ꯔꯦ ꯂꯣꯏꯗꯧꯔꯦ ꯂꯣꯏꯗꯣꯔꯦꯗ ꯏꯌꯥꯔ ꯄꯤꯁꯇꯣ ꯅꯠꯇꯕ ꯉꯥꯛ
ꯎꯝ ꯍꯥꯄꯔꯣꯏꯒꯦ ꯍꯥꯄꯔꯣꯏꯒꯦ
ꯑ ꯍꯌꯦꯡ ꯍꯌꯦꯡꯗꯣ ꯑꯩ ꯄꯨꯡ ꯀꯌꯥ ꯑꯗꯨꯋꯥꯏꯗ ꯇꯧꯔꯛꯎꯒꯦ ꯅꯣꯡꯃꯩ ꯑꯃꯔꯥ ꯑꯃꯨꯛꯂ ꯑꯅꯤꯔꯥ
ꯎꯝ ꯆꯨꯝꯅ ꯀꯃꯦꯟꯗꯥ ꯇꯧꯔꯒ ꯍꯥꯏꯅꯔꯁꯤ ꯍꯣꯏ ꯌꯥꯝ ꯁ꯭ꯔꯤꯔꯦꯁ ꯇꯥꯥꯁꯜꯂꯤꯅꯦ
ꯅꯠꯇꯦ ꯍꯩ ꯁꯨꯝ ꯆꯠꯇꯦꯗ ꯅꯪ ꯁꯪꯕ ꯃꯇꯝꯗꯣ ꯑꯩ ꯍꯥꯏꯕꯅꯦ ꯑꯗꯨꯅꯤ ꯀꯩꯅꯣ
ꯍꯌꯦꯡ ꯑꯗꯨꯝ ꯐꯣꯟ ꯇꯧꯔ ꯍꯥꯏꯅꯔꯁꯤ ꯐꯣꯟ ꯍꯥꯟꯅ ꯇꯧꯔꯒꯦ
ꯁꯪꯗ꯭ꯔꯤꯀꯥꯟ ꯄꯪꯇꯧꯗ ꯇꯧꯁꯤꯟꯕꯗꯣ ꯑꯃꯨꯛ
ꯖꯄꯥꯟ ꯍꯥꯏ ꯖꯄꯥꯟ ꯄꯪꯇꯧꯗ ꯇꯧꯁꯤꯟꯕ ꯌꯥꯔꯕꯅꯦ ꯖꯄꯥꯟ ꯍꯌꯦꯡ ꯅꯦꯠ ꯈꯥꯛꯆꯔꯅꯤ
ꯈꯥꯛꯇꯦꯃꯤ ꯑꯗꯣ
ꯍꯌꯦꯡ ꯐꯣꯟ ꯇꯧꯅꯔꯒ ꯑꯗꯨꯝ ꯍꯥꯏꯅꯔꯁꯤ ꯄꯨꯡ ꯀꯌꯥꯗ ꯇꯧꯅꯁꯤꯦ ꯑꯗꯣ
ꯃꯥꯁꯨ ꯈꯥꯡꯅꯤꯡꯉꯔꯣꯏ ꯍꯧꯖꯤꯛꯇꯤ
ꯍꯨꯝ
ꯅꯦꯠ ꯈꯥꯛꯅꯤꯡꯉꯝꯃꯔꯣꯏ ꯍꯧꯖꯤꯛꯇꯤ
ꯃꯥ ꯄꯨꯁꯇꯔ ꯀꯥꯞꯄꯦ ꯍꯥꯏꯕꯅꯦ ꯕꯣꯟ ꯌꯦꯡꯕꯩ
ꯕꯣꯟꯗꯤ ꯀꯩꯅꯣꯗ ꯌꯦꯡꯗ꯭ꯔꯦ ꯑ ꯌꯦꯡꯉꯅꯤꯗ
ꯕꯨꯁꯇꯔ ꯑꯩꯁꯨ ꯍꯣꯔꯦꯟ ꯕꯨꯁꯇꯔ ꯀꯥꯞꯄꯒꯅꯦ ꯕꯣꯟ ꯌꯦꯡꯉꯅꯤ ꯌꯦꯡꯗꯣꯏꯁꯦ
ꯃꯣꯏꯁꯦ ꯋꯥꯔꯤꯗꯣ ꯃꯥꯒꯤꯗꯣ ꯃꯥꯒꯤ ꯇꯥꯛꯁꯇꯨ ꯂꯩꯔꯗꯤ ꯑꯃꯨꯛꯁꯨ ꯇꯧꯅꯤꯡꯒꯗꯧꯕ
ꯆꯩꯒꯤ ꯑꯉꯥꯡꯅꯤꯗ ꯃꯥ ꯃꯥ ꯑꯗꯨꯝ ꯋꯥꯔꯤ ꯁꯟꯅ ꯁꯅ ꯗꯥꯁ ꯇꯧꯕ ꯌꯥꯕꯅꯤꯀꯩꯅꯣ
ꯍꯣꯏꯅꯦ ꯃꯥ ꯇꯥꯁ ꯂꯣꯏꯔꯝꯅꯤ ꯇꯧꯅꯤꯡꯉꯣꯏ ꯇꯥꯛꯁ ꯂꯩꯕ ꯃꯤꯒꯤ ꯅꯠꯇ꯭ꯔꯗꯤ
ꯃꯥꯒꯤ ꯐꯣꯟ ꯀꯣꯜ ꯂꯩꯔꯒꯗꯤ ꯑꯩꯈꯣꯏ ꯑꯑꯣ ꯃꯈꯣꯏꯗꯁꯨ ꯇꯧꯅꯤꯡꯉꯛꯀꯗꯧꯕ
ꯎꯝ ꯆꯩꯅꯤꯕꯅꯦ ꯃꯥ ꯂꯤꯂꯣꯡꯒꯤ ꯀꯣꯛꯁꯤꯍꯦꯛꯇ ꯌꯥꯎꯔꯛꯀꯅꯤ ꯑꯦ ꯂꯤꯂꯣꯡ ꯀꯣꯛꯇꯣ ꯇꯧꯅꯨꯕꯨ ꯌꯥꯗꯦ ꯁꯤ ꯑꯉꯥꯡꯁꯦ
ꯇꯟꯕꯗꯨꯅꯦ
ꯑꯦ ꯃꯃꯥꯒꯤ ꯐꯣꯟꯗ ꯍꯥꯞꯄꯅꯤ ꯍꯥꯏꯕꯅꯦ ꯑꯗꯨ ꯍꯥꯞꯄꯒ ꯑꯃꯨꯛ ꯇꯧꯔꯛꯑꯅꯤ
ꯄꯥꯏꯔꯨꯅꯣ ꯕꯔꯗ
ꯕ꯭ꯂꯣꯛ ꯄꯤꯁꯟꯒꯦ
ꯄꯥꯏꯔꯣꯏꯒꯦꯌꯦꯡꯉꯨꯀꯣ
ꯕ꯭ꯂꯣꯛ ꯄꯤꯁꯟꯒꯦ
ꯀꯪꯅꯤꯗꯅꯥ
ꯅꯝꯕꯔ ꯌꯥꯎꯗ꯭ꯔꯦꯒ ꯑꯩꯒꯤ ꯕꯦꯂꯦꯁ ꯅꯦꯠ ꯌꯥꯎꯗ꯭ꯔꯦꯒ ꯒꯥꯏꯗꯅ ꯅꯤꯠ ꯀꯩꯁꯥ ꯌꯥꯝ ꯆꯥꯗꯕꯅꯦ ꯋꯥꯔꯤ ꯁꯥꯕꯗꯤ
ꯃꯥꯁꯦ ꯄꯨꯔꯥꯂꯣꯏꯊꯣꯛꯈꯔꯦꯌꯦ ꯍꯟꯗꯦꯇ ꯄꯥꯔꯁꯦꯟ
ꯀꯌꯥꯝ ꯆꯥꯗꯣꯅꯣ ꯃꯥꯅ ꯅꯦꯠ ꯌꯥꯎꯌꯦ ꯌꯥꯎꯗꯦ ꯑꯩ ꯂꯥꯎꯁ ꯏꯁꯄꯤꯀꯔ ꯊꯥꯔ ꯁꯟꯅ ꯌꯥꯕꯗꯤꯌꯥꯔꯝ ꯊꯤ ꯅꯨꯡꯉꯥꯏꯒꯗꯕꯅꯤ
ꯃꯥꯅꯦ ꯃꯥꯅꯦ ꯑꯆꯣꯏ ꯌꯥꯎꯗꯔꯥꯗꯤ
ꯅꯦꯠꯁꯦ ꯅꯦꯠꯁꯦ ꯂꯥꯎꯠ ꯏꯁꯄꯤꯀꯔ ꯊꯥ ꯌꯥꯗ꯭ꯔꯤꯁꯦ ꯏꯁꯄꯤꯀꯔ ꯑꯃ ꯇꯧꯔ ꯊꯥꯒꯗꯕꯅꯤ ꯃꯥ
ꯑꯩꯈꯣꯏꯅ ꯍꯦꯟ ꯇꯜꯂꯤꯄꯣꯠꯅꯤꯗ
ꯕ꯭ꯂꯨꯇꯨꯠꯇ ꯁꯝꯃꯒ ꯇ꯭ꯔꯨ ꯇ꯭ꯔꯨꯅ ꯊꯥꯔ ꯊꯝꯕ ꯑꯗꯨꯏ ꯑꯣꯗꯤ ꯅꯨꯡꯉꯥꯏꯅꯤ
ꯃꯤꯉꯣꯟꯗ ꯐꯣꯟ ꯃꯔꯝ ꯂꯩꯇꯅ ꯕꯣꯕꯠ ꯐꯪꯄꯠ
ꯀꯦꯄꯔꯗꯦ ꯄꯔꯦ ꯑꯣꯟ ꯏꯁꯇ꯭ꯔꯒ꯭ꯔꯝ
ꯀꯦꯕꯔꯗꯦꯒꯤꯗꯣ ꯌꯦꯡꯍꯧꯕ꯭ꯔꯣ
ꯀꯩꯖꯥꯡ ꯊꯣꯡꯉꯒꯦ ꯕꯤꯇꯔ
ꯊꯔꯣꯏ ꯊꯣꯡꯉꯦ
ꯍꯨꯝ
ꯊꯔꯣꯏ ꯊꯣꯡꯉꯦ
ꯏꯁ ꯊꯔꯣꯏꯗꯤ ꯆꯥꯔꯝꯃꯅꯤ ꯏꯁꯤꯡ ꯂꯩꯔꯝꯅꯤꯅ ꯅꯣꯏꯔꯣꯝꯗꯤ ꯑꯩꯈꯣꯏ ꯏꯁꯤꯡ ꯂꯩꯇꯕꯅꯤꯅ ꯊꯔꯣꯏꯒ ꯆꯥ ꯐꯪꯗꯦ
ꯅꯣꯏ ꯑꯗꯨꯏ ꯂꯧꯕꯨꯛ ꯑꯗꯥꯏ ꯏꯁꯤꯡ ꯂꯩꯇ꯭ꯔꯣ ꯂꯧꯕꯨꯛꯇ ꯏꯁꯤꯡ ꯂꯥꯛꯇ꯭ꯔꯣ
ꯍꯣꯏ ꯀꯦꯅꯦꯟ ꯆꯥꯗꯦ
ꯑꯗꯨ ꯏꯁꯤꯡ ꯏꯁꯤꯡꯁꯦ ꯀꯃꯥꯏ ꯂꯧꯕꯨꯛꯒꯤ ꯏꯁꯤꯡ ꯀꯃꯥꯏ ꯇꯧꯒꯦ
ꯂꯧ ꯏꯁꯤꯡ ꯑꯝꯇ ꯍꯨꯟꯗ꯭ꯔꯦ ꯍꯧꯖꯤꯛꯐꯥꯎ
ꯑꯣ ꯅꯣꯡ ꯇꯥꯔꯛꯄ ꯅꯠꯇꯗꯤ ꯍꯨꯜꯂꯔꯣꯏ
ꯂꯧ ꯅꯣꯡ ꯇꯥꯔꯛꯑꯒ ꯍꯨꯟꯒꯗꯕ ꯅꯠꯇꯔꯗꯤ ꯀꯦꯅꯦꯟ ꯆꯥꯗꯝꯅꯤꯅ ꯑꯁ ꯂꯧꯒ ꯄꯨꯡꯀꯪ ꯅꯣꯡ ꯇꯥꯔꯕꯨꯗꯤ ꯏꯁꯤꯡ ꯂꯩꯔꯛꯑꯅꯤ ꯅꯠꯇ꯭ꯔꯗꯤ ꯎꯄꯥꯏ ꯂꯩꯇꯦ
ꯑꯥ ꯍꯣ ꯍꯣꯏ ꯉꯁꯤꯒꯤꯗꯤ ꯂꯣꯏꯁꯤꯜꯂ ꯑꯩ ꯆꯥꯛ ꯆꯥꯗꯧꯔꯦ
ꯎꯝ ꯋꯥꯔꯦꯕ
ꯅꯣꯏ ꯀꯩ ꯑꯟꯖꯥꯡ ꯊꯣꯡꯉꯕ
ꯁꯧꯒꯔꯤꯅꯤꯕꯣ
ꯀꯥꯏ ꯐꯣꯟ ꯋꯥꯔꯤꯁꯅꯕꯨ ꯀꯩꯅꯣ ꯑꯃꯨꯛ ꯅꯠꯇꯦ ꯃꯤꯅꯤꯠ ꯅꯤꯐꯨꯒ ꯁꯥꯟꯅꯕꯁꯦ ꯀꯥꯏ ꯋꯥꯔꯤ ꯂꯩꯇꯦꯃꯤ
ꯀꯅꯥ ꯂꯩꯗꯣꯏꯅꯣ ꯏꯁ ꯀꯗꯥꯏꯗꯒꯤ ꯋꯥꯔꯤꯅꯣ ꯅꯨꯃꯤꯠ ꯅꯤꯐꯨ ꯁꯥꯕ ꯋꯥꯔꯤ ꯂꯩꯇꯦꯅꯦ ꯑꯩ ꯗꯤ ꯂꯥꯎꯠ ꯁ꯭ꯄꯤꯀꯔ ꯊꯥꯔꯒ ꯀꯜꯕꯨ
ꯋꯥꯔꯤꯁꯦ ꯀꯥꯏ ꯀꯥꯏꯗꯣꯏꯅꯣ ꯄꯡꯂꯧ ꯄꯡꯂꯧ ꯂꯧꯕꯒꯤꯕꯨ
ꯃꯤ ꯑꯍꯨꯝꯃꯨꯛꯀ ꯁꯨꯔꯗꯤ ꯑꯗꯨ ꯅꯠꯇꯦ ꯑꯗꯨꯅꯤ ꯖꯄꯥꯟ ꯋꯥꯔꯤ ꯁꯥꯟꯅꯩꯁꯦ ꯑꯥ ꯁꯨꯃꯥꯏꯅ ꯇꯧ ꯕ꯭ꯔꯗꯔ ꯀꯩ ꯀꯩ ꯇꯧꯔꯤꯒꯦ ꯀꯥꯏ ꯍꯥꯏꯔꯛꯀꯅꯤ ꯁꯤ ꯂꯣꯏꯔꯒ ꯑꯗꯨꯝ ꯀꯛꯆꯈ꯭ꯔꯅꯤ ꯑꯗꯨꯒ ꯍꯌꯦꯡ ꯆꯥꯟꯅꯔꯁꯤ
ꯍꯣꯏ ꯍꯣꯏ ꯍꯣꯏ ꯉꯁꯤ ꯂꯣꯏꯁꯤꯜꯂꯁꯤ
ꯖꯄꯥꯟ ꯕꯦꯔꯥꯅꯦ ꯑꯥ ꯕ꯭ꯔꯗꯔ ꯎꯝ ꯀꯩꯀꯩ ꯇꯧꯔꯤꯒꯦ ꯍꯥꯏꯔꯛꯀꯅꯤ ꯁꯥꯟꯅꯁꯦ ꯃꯥꯥꯏ ꯍꯦꯛ ꯐꯣꯟ ꯇꯧꯔꯛꯄꯒ
ꯀꯩꯅꯣ ꯍꯥꯏꯕꯅꯦꯕꯀꯣ
ꯄꯨꯔꯥ ꯃꯤ ꯑꯇꯣꯞꯄ ꯑꯃ ꯋꯥꯔꯤ ꯁꯟꯅꯕꯒꯤ ꯇꯥꯞꯇ
ꯇꯤ ꯇꯤ ꯑꯦꯁꯀꯤꯗ ꯍꯥꯞꯄꯛꯀꯦ ꯍꯥꯏꯕꯅꯦꯕꯀꯣ ꯍꯌꯦꯡ ꯍꯥꯞꯆ ꯍꯥꯞꯄꯛꯑꯝꯃꯅꯤꯕꯀꯣ
ꯑꯩꯗꯤ ꯍꯥꯞꯄꯛꯇꯧ ꯃꯥꯟꯗꯦ
ꯅꯣꯡꯃꯗ ꯍꯥꯏꯗꯤ ꯀꯣꯜꯁꯦ ꯃꯌꯥꯝ ꯅꯠꯇ꯭ꯔꯁꯨ ꯑꯃꯨꯛꯇꯪ ꯑꯣꯏꯔꯁꯨ ꯉꯥꯍꯥꯛ ꯉꯥꯍꯥꯛ ꯁꯥꯟꯅꯔꯁꯦ
ꯑꯩꯗꯤ ꯍꯥꯄꯛꯇꯧ ꯃꯥꯥꯟꯗꯦ ꯍꯤꯍꯤꯍꯤ ꯑꯆꯨꯞ ꯁꯦꯇꯤꯡ
ꯅꯝꯕꯔ ꯄꯤꯔꯗꯤ ꯍꯥꯞꯄꯛꯀꯅꯤ ꯀꯩꯅꯣ
ꯑꯗꯨꯒ ꯄ꯭ꯔꯥꯏꯚꯦꯁꯤ ꯑꯦꯟ ꯕ꯭ꯂꯣꯛ ꯑꯣ ꯀꯦ
ꯑꯗ ꯌꯥꯎꯔꯝꯒꯅꯤ ꯕ꯭ꯔꯣꯛ ꯂꯤꯁꯇ
ꯑꯦꯞꯁꯇꯣꯛ ꯀꯟꯇꯦꯛ